ꯍ ꯑꯣ ꯇꯔꯕꯥ ꯇ
ꯇꯥꯔꯦ ꯇꯥꯔꯦ ꯏ ꯇ
ꯑꯁ ꯏꯇꯥꯒꯤꯅꯦ ꯋꯥꯥꯛ ꯆꯪ ꯉꯁꯤꯖꯤꯗꯤ ꯌꯥꯝ ꯅꯨꯡꯉꯥꯏꯇꯕ ꯃꯥꯜꯂꯤꯗ ꯄꯠ ꯄꯠ ꯍꯦꯛ ꯇꯜꯂꯗꯅ ꯀꯩꯁꯨꯗꯤ ꯇꯧꯗ꯭ꯔꯦ ꯍꯧꯖꯤꯛꯄꯨꯗꯤ ꯏꯇꯥ
ꯎꯝ ꯑꯩꯒꯤ ꯅꯦꯠꯋꯥꯛ ꯅ ꯑꯣꯏꯔ ꯃꯥꯜꯩ ꯇꯥꯅꯔꯨꯗ꯭ꯔꯦ
ꯑꯁ ꯏꯇꯥꯅ ꯐꯣꯟ ꯇꯧꯊꯣꯛꯇꯅ ꯇꯧꯔꯛꯄꯁꯤꯕꯨ ꯀꯔꯤ ꯂꯩꯒꯦꯅꯤ ꯏꯇꯥ
ꯑꯣ ꯏꯇꯥꯗ ꯀꯃꯥꯏ ꯀꯃꯥꯏ ꯂꯩꯔꯤꯒꯦꯅ ꯍꯪꯉꯛꯏꯅꯤ
ꯁꯨꯝ ꯂꯩꯔꯤ ꯍꯥꯏꯗꯅ ꯏꯇꯥ ꯑꯗꯨ ꯍꯥꯏꯔꯒꯗꯤ ꯏꯇꯥ ꯅꯣꯏꯅ ꯌꯥꯝ ꯐꯖꯩꯅ ꯍꯥꯏꯅꯩꯏ ꯃꯤꯅ ꯍꯧꯖꯤꯛꯁꯦ ꯀꯥꯡ ꯃꯇꯝꯁꯨ ꯑꯣꯏꯁꯜꯂꯛꯑꯦꯗꯅ ꯑꯗꯣ ꯅꯣꯏꯒꯤ ꯄꯥꯠꯁꯨ ꯂꯩꯕꯅꯤꯅꯅꯦ ꯊꯝꯕꯥꯜ ꯂꯩꯗ ꯌꯥꯝ ꯁꯥꯠꯅꯔꯕꯕ ꯍꯧꯖꯤꯛꯄꯥꯎ ꯅꯣꯏꯒꯤꯗꯣ ꯀꯃꯥꯏꯅ ꯇꯧꯔꯤꯒꯦꯕ
ꯏꯇꯥ ꯁꯥꯠꯄ ꯍꯧꯔꯦꯕꯀꯣ ꯑꯗꯨꯝ ꯑꯉꯥꯡꯕ ꯑꯉꯧꯕ ꯈꯔ ꯈꯔꯕꯨꯗꯤ ꯁꯥꯠꯄ ꯍꯧꯔꯦ ꯑꯗꯨꯒ ꯃꯌꯥꯝ ꯃꯃꯥꯡꯉꯩꯗꯧꯅ ꯌꯣꯝꯃꯒ ꯁꯥꯠꯄꯗꯤ ꯑꯣꯏꯗ꯭ꯔꯦꯕ
ꯑꯁ ꯑꯗꯨꯗꯤ ꯑꯩꯁꯨ ꯅꯔꯣꯝꯗ ꯑꯝꯇ ꯂꯥꯛꯇꯥꯔꯦ ꯍꯤꯒ ꯑꯗꯣꯝꯗ ꯅꯪꯅ ꯇꯣꯡꯉꯒ ꯄꯨꯊꯣꯛꯄ ꯇꯥꯕꯅꯦ ꯑꯗꯨꯗꯤ ꯍꯤꯉꯗ ꯑꯩ ꯑꯃꯐꯧꯇ ꯇꯣꯡꯖꯗ꯭ꯔꯤ
ꯑꯣ ꯂꯥꯛꯑꯣ ꯂꯥꯛꯑꯣ ꯄꯨꯊꯣꯛꯀꯦ ꯇꯣꯡꯃꯤꯟꯅꯁꯤ
ꯉꯥꯍꯋꯥꯏꯅꯦ ꯁ꯭ꯀꯨꯜ ꯇꯝꯃꯤꯉꯩꯗꯅꯦ ꯑꯗꯨꯝ ꯄꯨꯟꯕꯗꯒꯤ ꯄꯨꯟꯗ꯭ꯔꯦꯅ ꯀꯨꯏꯅꯒ ꯆꯍꯤ ꯃꯉꯥꯃꯨꯛꯇꯤ ꯁꯨꯔꯝꯕꯅꯤ ꯏꯕꯥꯅꯤꯅꯒ ꯑꯩꯒ ꯁꯨꯃꯥꯏꯅꯒ ꯐꯖꯅ ꯁꯥꯟꯅꯔꯛꯇ꯭ꯣꯏꯁꯦ
ꯎꯝ ꯃꯥꯅꯤ ꯃꯥꯅꯤ ꯃꯥꯅꯤ ꯃꯉ ꯍ ꯆꯠꯂꯛꯑꯕꯅ ꯏꯇꯥ ꯍꯣꯏꯗꯤ ꯅꯨꯡꯉꯥꯏꯔꯤꯕ ꯅꯠꯇ꯭ꯔꯣ
ꯅꯨꯡꯉꯥꯏ ꯍꯥꯏꯕꯁꯨ ꯌꯥꯗꯦ ꯅꯨꯡꯉꯥꯏꯇꯦ ꯍꯥꯏꯕꯁꯨ ꯌꯥꯗꯦ ꯏꯇꯥ ꯃꯔꯛꯇꯅꯤꯗꯅ ꯑꯗꯨꯝ ꯂꯩꯔꯤꯁꯦ ꯏꯇꯥꯗꯤ ꯀꯩꯀꯩ ꯍꯣꯠꯅꯔꯤꯒꯦ ꯍꯧꯖꯤꯛꯀꯣ
ꯑꯣ ꯄꯪꯂꯩ ꯂꯩꯔꯤꯗ ꯏꯇꯥ ꯑꯉꯥꯡ ꯇꯨꯏꯁꯟ ꯈꯔ ꯇꯧ ꯁꯨꯝ ꯄꯪꯂꯩ ꯂꯩꯔꯤ
ꯑꯩꯁꯨꯅꯦ ꯃꯊꯥ ꯁꯥꯕꯗ ꯂꯣꯏꯔꯦ ꯂꯥꯏꯔꯤꯛꯁꯦ ꯇꯝ ꯂꯣꯏꯔꯒ ꯀꯩꯗꯧꯁꯤꯒꯦ ꯃꯈꯥ ꯀꯩꯗꯧꯁꯤꯒꯦ ꯈꯟꯕꯗꯅꯦ ꯃꯊꯥꯗꯤ ꯑꯔꯣꯏꯕꯤꯗꯅꯦ ꯁꯥꯔꯤꯁꯦ ꯑꯩꯁꯦ ꯑꯁ ꯈꯪꯗꯦꯅ ꯄꯩꯁꯥꯒ ꯊꯣꯛꯇꯕꯁꯦ ꯑꯁ ꯕꯨꯗꯤ ꯂꯧꯁꯤꯡ ꯄꯨꯡꯃꯥꯡ ꯃꯥꯡꯉꯦꯗꯣ ꯆꯨꯝꯕ ꯖꯥꯠꯅꯦ ꯉꯍꯥꯟꯋꯥꯏ ꯏꯃꯥꯅꯒ ꯍꯥꯏꯈꯤꯕꯗꯣ ꯑꯁ ꯄꯩꯁꯥ ꯊꯣꯛꯇꯕꯁꯦ ꯋꯥꯏ ꯋꯥꯏꯑꯦꯅ ꯃꯥꯅꯅ ꯉꯍꯥꯟꯋꯥꯏ ꯑ ꯂꯥꯏꯔꯤꯛ ꯐꯖꯅ ꯇꯝꯃꯨ ꯈꯣꯠꯂꯨ ꯍꯥꯏꯈꯤꯕꯗꯣ ꯁꯤ ꯑꯣꯏꯔꯦ ꯀꯣ ꯅ ꯈꯂꯛꯑꯦ ꯍꯧꯖꯤꯛ ꯀꯣꯛꯁꯤꯗ ꯁꯤꯗ ꯑꯉꯥꯡ ꯍꯥꯏꯗꯤ ꯂꯥꯏꯔꯤꯛ ꯈꯣꯏꯅ ꯁꯨꯃꯥꯏꯅ ꯇꯝꯕꯁꯦ ꯄꯩꯁꯥ ꯑ ꯁꯨꯛ ꯆꯪꯕ ꯑꯣꯏꯔꯦ ꯑꯩꯁꯦ ꯑꯗꯨꯝ ꯈꯟꯖꯤꯜꯂꯒ ꯉꯥꯏꯍꯥꯛ ꯑꯩꯈꯣꯏ ꯑꯉꯥꯡ ꯑꯣꯏꯔꯤꯉꯩꯗꯗꯤ ꯄꯪꯁꯥꯟ ꯁꯥꯟꯅ ꯑꯗꯨꯗꯒꯤ ꯂꯩꯔꯦ ꯁꯨꯝ ꯄꯥꯕꯨꯗꯤ ꯄꯥꯔꯒꯁꯨ ꯑꯗꯨ ꯌꯧꯅ ꯈꯟꯖꯜꯂꯨꯗꯕꯅꯤꯅ ꯍꯧꯖꯤꯛꯇꯤ ꯆꯥꯎꯔꯛꯑ ꯀꯥꯟꯗꯗꯤ ꯏꯁ ꯏꯃꯥ ꯍꯣꯏꯅ ꯋꯥꯔꯛꯏꯁꯦ ꯈꯜꯂꯨꯕꯗꯗꯅꯦ ꯄꯩꯁꯥꯁꯨ ꯊꯣꯛꯅꯤꯡꯉꯤꯗꯣ ꯊꯣꯛꯐꯝꯁꯨ ꯂꯩꯇꯦꯗꯣ ꯀꯣꯛ ꯉꯥꯎꯤ ꯒ꯭ꯌꯥꯟ ꯇꯥꯔꯦ ꯇꯧꯔꯤꯁꯦ
ꯑꯩꯁꯨꯅꯤꯅꯦ ꯏꯇꯥ ꯑꯗꯨꯝ ꯌꯨꯝꯁꯦ ꯁꯨꯝ ꯄꯨꯔꯛꯄꯒꯤ ꯋꯥꯁꯤꯜꯂꯛꯄꯗꯣ ꯁꯨꯃꯥꯏꯅ ꯋꯥꯔꯝꯒꯅꯤꯀꯣ ꯑꯩꯈꯣꯏꯒꯤ ꯁꯦꯝꯃꯛꯄꯁꯤꯗ ꯀꯥꯏꯅ ꯈꯜꯂꯛꯄꯗꯣ ꯃꯇꯝ ꯃꯇꯥꯡꯗꯨꯗꯤ ꯇꯧꯔꯤꯁꯤ ꯁꯦꯜ ꯊꯣꯛꯇꯕ ꯑꯁ ꯈꯨꯋꯥ ꯑꯃꯅꯤ ꯁꯦꯜ ꯃꯇꯥꯡꯀꯁꯦ ꯁꯨꯃꯥꯏꯅ ꯋꯥꯅ ꯋꯥꯅ ꯀꯩꯅꯣ ꯇꯧꯕꯤꯔꯝꯒꯅꯤꯀꯣꯅ ꯈꯟꯕꯗ ꯏꯁꯥꯗ ꯌꯥꯝ ꯌꯥꯝ ꯍꯦꯟꯅ ꯊꯣꯛꯅꯤꯡꯕꯗꯣ ꯆꯥꯅꯕ ꯁꯤꯟꯐꯝ ꯑꯃ ꯄꯥꯏꯖꯔꯝꯃꯗꯤꯀꯣ ꯁꯨꯃꯥꯏꯅ ꯋꯥꯔꯔꯣꯏꯗꯕꯅꯤ ꯈꯟꯕꯗ ꯏꯇꯥ ꯍꯣꯏꯕꯨꯗꯤ ꯑꯗꯨꯝ ꯊꯣꯛ ꯈꯤꯅꯤꯗ
ꯑꯗꯨꯅ ꯑꯃꯨꯛ ꯏꯇꯥꯥꯟꯅ ꯈꯟꯖꯕ ꯋꯥꯈꯜꯅꯤꯗꯅ ꯑꯩꯅꯕꯨ ꯏꯇꯥꯅꯖꯨ ꯉꯍꯥꯟꯋꯥꯏ ꯈꯪꯉꯤꯗꯨꯅꯤ ꯂꯥꯏꯔꯤꯛ ꯇꯝꯃꯤꯟꯅꯔꯤ ꯉꯩꯗ ꯑꯩꯅ ꯑꯃꯨꯛ ꯃꯤ ꯈꯔ ꯉꯝꯗꯅ ꯈꯣꯠꯇꯅ ꯑꯗꯨ ꯇꯧꯅꯤ ꯍꯥꯏꯕꯁꯨ ꯂꯩꯇꯦꯗꯣ ꯑꯩꯅ ꯈꯔꯒ ꯃꯤꯉꯣꯟꯗ ꯋꯥ ꯉꯥꯡꯕ ꯉꯝꯗ꯭ꯔꯦꯗꯣ ꯑꯗꯒꯤ ꯃꯤꯉꯣꯟꯗ ꯅꯞꯁꯤꯟꯕꯁꯨ ꯍꯩꯇꯦ ꯑꯩꯗꯤ ꯑꯗꯨꯅ ꯑꯁ ꯃꯊꯥ ꯁꯥꯕꯗ ꯂꯣꯏꯔꯦ ꯑꯩ ꯑꯍꯤꯡ ꯐꯪꯉꯦ ꯇꯨꯝꯕ ꯌꯥꯗꯦ ꯄꯩꯁꯥ ꯀꯃꯥꯏꯅ ꯇꯥꯟꯖꯤꯒꯦ ꯈꯟꯕꯗꯅꯦ ꯀꯣꯛꯁꯦ ꯊꯣꯛꯇ꯭ꯔꯕꯅꯤ ꯇꯧꯔꯤꯁꯦ ꯀꯩꯗꯧꯔꯝꯃꯤꯅꯣ ꯏꯇꯥꯕꯨ ꯍꯧꯖꯤꯛꯄꯣ
ꯑꯣ ꯍꯦꯟꯖꯤꯟꯅꯁꯨ ꯈꯜꯂꯨꯅꯨꯗ ꯑꯣ ꯁꯨꯝ ꯂꯩꯔꯝꯃꯤꯅꯦ ꯏꯇꯥꯗ ꯐꯣꯟ ꯇꯧꯒꯦꯅꯅꯦ ꯀꯩ ꯌꯦꯟꯖꯥꯡ ꯆꯥꯔꯒꯦ ꯏꯇꯥꯗꯤ
ꯑꯣ ꯉꯁꯤꯕꯨꯗꯤ ꯑꯩꯈꯣꯏ ꯃꯥꯅ ꯌꯦꯟ ꯊꯣꯡꯕ ꯆꯥꯅꯤꯡꯉꯦꯅ ꯌꯦꯟ ꯊꯣꯡꯉꯦ ꯉꯁꯤꯕꯨꯗꯤ ꯏꯇꯥꯗꯤ ꯀꯩ ꯏꯟꯁꯥꯡ ꯆꯥꯔꯕ
ꯑꯣ ꯑꯩꯕꯨꯗꯤꯗ ꯏꯇꯥ ꯏꯔꯣꯟꯕ ꯆꯥꯔꯦ
ꯑꯁ ꯏꯔꯣꯝꯕ ꯍꯥꯏꯔꯒ ꯏꯔꯣꯝꯕꯁꯦ ꯑꯩꯈꯣꯏ ꯃꯥꯅ ꯂꯣꯝꯕ ꯏꯔꯣꯝꯕꯁꯦ ꯍꯥꯎꯇꯕꯅ ꯍꯥꯎꯇꯕꯅ ꯑꯈꯣꯏ ꯃꯥꯗꯤ ꯅꯪ ꯉ ꯍꯥꯟꯋꯥꯏ ꯈꯣꯏꯔꯣꯝꯗ ꯂꯥꯛꯄꯗꯁꯨ ꯈꯪꯗꯦꯗꯅ ꯆꯥꯛ ꯏꯟꯖꯥꯡ ꯊꯣꯡꯕꯁꯨ ꯈꯔ ꯍꯩꯇꯦꯗꯅ ꯑꯩꯈꯣꯏ ꯏꯃꯥꯟꯗꯣ ꯍꯩꯇꯕꯅꯤꯅꯅꯦ ꯃꯥꯅꯒ ꯆꯥꯛ ꯊꯣꯡꯕꯁꯦ ꯑꯁ ꯈꯣꯏꯗꯥ ꯗꯦ ꯍꯥꯏ ꯇꯥꯔꯦ
ꯏꯇꯥꯅ ꯊꯣꯡꯕꯗꯤ ꯌꯥꯝ ꯍꯥꯎꯔꯤ ꯗꯨꯗꯤ ꯏꯇꯥꯅ ꯑꯗꯨꯝ ꯊꯣꯡꯉꯣ ꯏꯇꯥꯅ ꯅꯍꯥꯟꯋꯥꯏ ꯑꯩꯈꯣꯏꯅ ꯑꯦꯛꯁꯀꯔꯁꯟ ꯆꯠꯃꯤꯟꯅꯕꯗ ꯌꯦꯟꯒ ꯊꯣꯡꯉꯛꯈꯤꯕꯗꯣ ꯌꯥꯝ ꯍꯥꯎꯕꯅꯦ
ꯑꯁ ꯑꯗꯨ ꯍꯥꯏꯔꯒ ꯍꯥꯎꯕꯅꯤꯀꯣ ꯑꯩꯅꯒ ꯊꯣꯡꯈꯤꯕꯗꯣ
ꯀꯥꯎꯕ ꯉꯝꯗꯦꯕ ꯍꯣꯏ ꯏꯇꯥꯅ ꯊꯣꯡꯉ ꯄꯣꯔꯛꯈꯤꯕꯗꯣ
ꯑꯗꯨꯕꯨ ꯉꯍꯥꯟꯁꯦ ꯄꯨꯔꯅꯤꯃꯥ ꯑꯣꯏ ꯍꯥꯏꯒꯨꯝ ꯇꯧꯗꯥꯏꯅꯦ ꯍꯥꯏꯗꯤ ꯄꯨꯔꯅꯤꯃꯥ ꯑꯁ ꯅꯨꯃꯤꯠ ꯊꯕꯥꯟꯒ ꯒ꯭ꯌꯥꯟ ꯇꯁꯜꯂꯛꯇ꯭ꯔꯕ ꯄꯣꯠꯅꯤꯗ
ꯄꯨꯔꯅꯤꯃꯥꯁꯦ ꯗꯦꯠ ꯗꯦꯠ ꯊꯥꯔꯇꯤ ꯋꯥꯟ ꯑꯗꯨꯗꯥꯋꯥꯏꯗ ꯑꯣꯏꯈꯤꯕ ꯃꯥꯜꯂꯦꯀꯣ
ꯑꯣ ꯇꯥꯡ ꯀꯨꯟꯊ꯭ꯔꯥ ꯃꯥꯊꯣꯏꯗ ꯑꯣꯏꯈꯤꯕ
ꯑꯣꯏꯈꯤꯒꯨꯝ ꯇꯧꯕꯅꯤ
ꯍꯣꯏꯅꯦ ꯉꯁꯤꯁꯦ ꯇꯥꯡ ꯑꯍꯨꯝꯅꯦꯕ ꯑꯗꯨꯒ ꯍꯦꯛꯇ ꯊꯥꯁꯦ ꯈꯨꯐꯖꯃ ꯇꯧꯕꯋꯥꯅꯦ ꯍꯪꯒꯄꯥꯟ ꯃꯆꯨ ꯒ ꯊꯣꯛꯑꯗꯅ ꯊꯥꯁꯦ ꯑꯗꯨ ꯀꯩꯗꯧꯔꯖꯥꯠꯅꯣ ꯃꯣꯏꯒꯤ ꯅꯤꯅꯤꯒ ꯅꯤꯅꯤ ꯄꯥꯟꯕꯒꯥꯏꯗꯣ ꯑꯣꯏꯔ ꯖꯥꯠꯂꯣ
ꯏꯇꯥ ꯍꯣꯏ ꯒꯤ ꯑꯗꯨꯗꯩ ꯊꯥ ꯎꯕ꯭ꯔꯥ ꯑꯩꯈꯣꯏ ꯁꯤꯗꯗꯤ ꯎꯗꯦꯕꯀꯣ ꯍꯣꯏ ꯈꯔ ꯈꯔ ꯂꯤꯛꯈꯠꯂꯛꯄꯗꯤ ꯃꯥꯜꯂꯦ ꯑꯩꯁꯨ ꯃꯄꯥꯟꯗꯗꯤ ꯁꯨꯝ ꯊꯣꯛꯂꯛꯏꯅꯦꯕ ꯅꯍꯥꯟ ꯃꯨꯛ ꯄꯨꯔꯅꯤꯃꯥ ꯅꯨꯃꯤꯠꯇꯗꯤꯅꯦ ꯀꯩꯅꯣ ꯊꯥꯗꯣ ꯏꯪꯅ ꯏꯪ ꯏꯪ ꯂꯥꯎꯅ ꯊꯣꯛꯈꯤꯕꯅꯦꯕ ꯑꯗꯣ ꯍꯟꯗꯛꯁꯦ ꯏꯉꯥꯁꯨ ꯑꯅꯤꯔꯛ ꯄꯥꯜꯂꯦ ꯍꯥꯏꯕꯅꯦꯕ ꯊꯥꯁꯦ ꯑꯗꯨꯅ ꯍꯟꯗꯛꯀꯤ ꯑꯍꯥꯟ ꯊꯥꯁꯤꯗꯤ ꯑꯃꯥꯡꯕꯅꯤ ꯀꯥꯏꯅ ꯂꯧꯅꯗꯕꯅꯦꯕ ꯑꯀꯣꯟꯕꯁꯦ ꯁꯤꯅ ꯑꯃꯨꯛ ꯗꯦꯠ ꯀꯌꯥꯗꯩ ꯑꯣꯏꯅꯤ ꯍꯥꯏꯕꯗ ꯁꯕꯦꯟ ꯇꯤꯜꯂ ꯐꯤꯞꯇꯤꯟꯂ ꯁ꯭ꯋꯥꯏꯗꯩ ꯑꯣꯏꯕꯅꯦꯕ ꯑꯀꯣꯟꯕ ꯏꯆꯨꯝ ꯆꯨꯝꯕ ꯏꯉꯥꯁꯦ ꯐꯖꯕ꯭ꯔꯥ ꯊꯥ ꯎꯕꯗ
ꯐꯖꯩ ꯌꯥꯝꯅ ꯏꯇꯥ ꯑꯁ ꯈꯪꯗ꯭ꯔꯦꯗ ꯅꯨꯃꯤꯠ ꯊꯕꯥꯜꯒꯁꯦ ꯍꯥꯏꯗꯤ ꯈꯪꯗꯦꯗ ꯑꯩꯗꯤ ꯑꯗꯨꯒ ꯐꯖꯅꯒ ꯑꯗꯨꯅ ꯏꯇꯥ ꯑꯃꯅ ꯀꯣꯜ ꯇꯧꯔꯛꯑꯝꯃꯦ ꯏꯇꯥ ꯉꯁꯤꯒꯤ ꯊꯥꯗꯨ ꯌꯥꯝ ꯐꯖꯗ꯭ꯔ ꯈꯣꯠꯇ꯭ꯔꯥ ꯑꯗꯩ ꯃꯥꯁꯨ ꯑꯩꯉꯣꯟꯗ ꯁꯨꯝ ꯅꯍꯥꯟꯈꯣꯏ ꯐꯣꯟ ꯋꯥꯔꯤ ꯁꯥꯟꯅꯗꯕ ꯀꯨꯏꯔꯒ ꯃꯥꯁꯨ ꯑꯩ ꯅꯤꯡꯁꯤꯡꯉꯛꯄꯒꯤ ꯀꯣꯜ ꯇꯧꯔꯛꯄꯅꯦ ꯀꯥꯏꯅꯒ ꯋꯥꯔꯤ ꯁꯥꯟꯅꯔꯝꯕꯅꯦ ꯑꯩꯁꯨ ꯅꯪ ꯇꯧꯗ꯭ꯔꯤꯉꯩ ꯃꯃꯥꯡꯗ ꯑꯗ ꯃꯥꯅꯁꯨ ꯍꯥꯏꯔꯛꯄ ꯏꯇꯥꯥ ꯊꯥꯗꯨ ꯑꯃꯇ ꯌꯦꯡꯉꯣꯅꯦ ꯉꯁꯤ ꯐꯖꯩ ꯈꯣꯠꯂꯦ ꯏꯃꯥꯟꯅꯕꯤꯁꯤꯡꯁꯦ ꯉꯁꯤꯗꯤ ꯅꯤꯡꯁꯤꯡꯉꯛꯇꯅ ꯀꯣꯜ ꯇꯧꯔꯛꯏꯅꯦ ꯅꯪꯗꯣ ꯅꯤꯡꯁꯤꯡꯉꯛꯇꯅ ꯀꯥꯏꯅ ꯇꯧꯔꯛꯑꯝꯃꯤ ꯑꯗꯨꯗ ꯑꯩꯁꯨ ꯊꯥ ꯌꯦꯡꯒꯦ ꯃꯄꯥꯟ ꯊꯣꯛꯂꯛꯄꯒ ꯍꯪꯆꯤꯠ ꯂꯥꯡꯕ ꯑꯣꯏꯅ ꯆꯥ ꯊꯣꯛꯂꯛꯄꯒꯤ ꯅꯪ ꯇꯧꯁꯤꯜꯂꯛꯄꯁꯦ ꯃꯄꯥꯟ ꯌꯥꯝ ꯆꯥꯅꯔꯦ ꯑꯗꯨꯅ ꯊꯥꯗ ꯍꯦꯛ ꯌꯦꯡꯉꯨꯔꯦꯁꯨ ꯌꯥꯝ ꯊꯤꯅ ꯐꯖ ꯂꯩꯔꯝꯃꯦ ꯊꯥꯁꯦ
ꯎꯗ꯭ꯔꯤ ꯑꯩꯈꯣꯏꯔꯣꯝꯗꯩꯗꯤ ꯏꯇꯥ ꯅꯨꯡꯕꯨꯗꯤ ꯅꯨꯡꯁꯤꯅꯦ ꯏꯃꯥꯟꯅꯕꯤ ꯃꯌꯥꯝꯗꯣ ꯍꯧꯖꯤꯛꯇꯤ ꯃꯥꯏ ꯃꯥꯥꯏꯒꯤ ꯂꯣꯏꯅ ꯀꯩꯅꯣ ꯇꯧꯅꯔꯝꯃꯤꯅ ꯁ꯭ꯀꯨꯜ ꯃꯇꯝꯁꯨ ꯂꯣꯏꯈ꯭ꯔꯦ ꯀꯣꯂꯦꯖ ꯃꯇꯝꯁꯨ
ꯑꯗꯨꯅꯦ ꯑꯈꯣꯏ ꯃꯌꯥꯝꯗꯣ ꯑꯈꯣꯏ ꯉꯍꯥꯟꯋꯥꯏ ꯄꯨꯨꯟꯒꯤ ꯃꯌꯥꯝꯗꯨ ꯑꯃꯨꯛꯇꯪꯗꯤ ꯃꯣꯏꯒ ꯁꯥꯟꯅꯔꯒ ꯄꯨꯟꯖꯦꯗꯅ
ꯍꯣꯏ ꯃꯌꯥꯝ ꯍꯣꯏ ꯍꯧ ꯍꯧ ꯇꯧꯗꯅ ꯑꯃꯨꯛꯇꯪꯗꯤ ꯄꯨꯟꯕ ꯌꯥꯏꯅꯦ
ꯃꯌꯨꯝ ꯄꯥꯟꯈꯤꯕꯁꯨ ꯌꯥꯎꯅꯈ꯭ꯔꯦ ꯃꯌꯨꯝ ꯄꯥꯟꯕꯁꯨ ꯌꯥꯎꯅꯔꯦ ꯃꯆꯥ ꯂꯩꯕꯁꯨ ꯌꯥꯎꯅꯔꯦ ꯑꯗꯨꯗꯒꯤ ꯊꯕꯛ ꯇꯧꯅꯕꯁꯨ ꯌꯥꯎꯅꯈ꯭ꯔꯦ ꯑꯈꯣꯏꯗ ꯉꯥꯏꯔꯦ ꯊꯕꯛ ꯇꯧꯍꯧꯗ꯭ꯔꯤꯁꯦ ꯒ꯭ꯌꯥꯟꯒꯥ ꯇꯥꯗꯦ ꯑꯗꯨꯅ
ꯈꯔ ꯂꯩꯔ ꯇꯧꯖꯔꯛꯑꯅꯤ ꯀꯩꯅꯣ ꯏꯇꯥ ꯍꯣꯏꯁꯨ ꯈꯣꯏꯗ ꯉꯥꯏꯍꯧꯗꯣꯏꯅꯤ ꯈꯣꯏꯗ ꯉꯥꯏꯍꯧꯗꯣꯏꯅꯤ
ꯑꯉꯥꯡ ꯇꯨꯏꯁꯟ ꯅꯨꯡ ꯇꯝꯗꯅ ꯈꯣꯠꯇꯅ ꯇꯧꯔꯤꯗꯨꯗꯤ
ꯏꯇꯥ ꯏꯕꯦꯝꯃ ꯑꯉꯥꯡ ꯇꯨꯏꯁꯟ ꯇꯧꯕꯁꯤꯅꯗꯤꯅꯦ ꯇꯨꯡ ꯀꯣꯏꯅ ꯑꯣꯏꯕ ꯌꯥꯔꯛꯑꯣꯏꯅꯤ
ꯑꯗꯨꯕꯨꯗꯤ ꯇꯨꯡ ꯀꯣꯏꯅꯗꯤ ꯀꯌꯥꯝ ꯇꯨꯡ ꯀꯣꯏꯅꯕꯗꯨ ꯀꯥꯏ ꯀꯥꯏꯅ ꯇꯧꯔꯨꯅꯤ ꯑꯗꯨꯁꯨ ꯅꯪꯁꯨ ꯑꯉꯥꯡꯒꯤ ꯁ꯭ꯀꯨꯜ ꯑꯃ ꯇꯦꯛ ꯇꯦꯛ ꯄꯨꯖꯔꯤꯗꯨꯗꯤ ꯑꯗꯨꯒꯤꯗꯤ
ꯁꯀꯨꯜ ꯑꯃ ꯇꯦꯛ ꯇꯦꯛ ꯄꯨꯕ ꯅ ꯄꯔꯃꯤꯅꯦꯟ ꯑꯣꯏꯔꯛꯑꯣꯏꯗꯕꯁꯤꯗꯅꯦ ꯏꯇꯥ ꯃꯊꯥꯁꯦ ꯌꯥꯝ ꯁꯥꯕ ꯑꯗꯒꯤꯅꯦ ꯍꯟꯗꯛꯇꯅꯦ ꯑꯩꯈꯣꯏꯒꯤ ꯑꯣꯖꯥ ꯑꯃꯖꯨꯅꯦ ꯍꯥꯏꯗꯤ ꯃꯣꯏꯗꯣ ꯁꯤꯟꯅꯔꯒ ꯆꯠꯂꯤꯕ꯭ꯔꯥ ꯅꯠꯇ꯭ꯔꯒ ꯀꯅꯥꯅ ꯀꯃꯥꯏꯅ ꯇꯧꯔꯒꯅꯣꯗꯣ ꯃꯔꯝꯗꯣ ꯈꯪꯗ꯭ꯔꯦꯕ
ꯏꯇꯥ ꯑꯗꯨꯒꯤ ꯑꯣꯏꯗꯨ ꯀꯣꯟꯅ ꯁꯥꯟꯅꯁꯤꯗ ꯏꯇꯥ ꯑꯗꯨ ꯑꯣꯏꯗꯨ ꯀꯣꯟꯅ ꯁꯥꯟꯅꯔꯁꯤ ꯍꯥꯏꯗꯤ ꯍꯥꯏꯗꯤ ꯉꯁꯤꯗꯤ ꯏꯕꯥꯅꯤꯒꯤ ꯑꯣꯏꯕ ꯋꯥꯔꯤ ꯁꯥꯟꯅꯕꯅꯤꯅ ꯑꯗꯨꯕꯨ ꯅꯨꯡꯉꯥꯏꯇꯦꯗꯅ
ꯍꯣꯏ ꯍꯣꯏ
ꯑꯁ ꯈꯪꯗꯦꯗ ꯒꯌꯥꯟ ꯃꯃꯥ ꯍꯣꯏꯗꯤ ꯑꯅꯥ ꯑꯌꯦꯛ ꯌꯥꯎꯗꯕ ꯅꯠꯇ꯭ꯔꯣ ꯐꯩ ꯐꯩ ꯌꯥꯎꯗꯦ ꯅꯅꯥꯎꯄꯥ ꯑꯃ ꯂꯩꯕ
ꯏꯇꯥ ꯏꯇꯥ ꯁꯨꯝ ꯄꯪꯂꯩ ꯂꯩꯔꯤ ꯑꯗꯨꯝ ꯊꯕꯛ ꯀꯩꯅꯣꯕꯨꯗꯤ ꯁꯦꯜ ꯊꯣꯛꯄ ꯌꯥꯕ ꯁꯨꯝ ꯄꯪꯇꯧ ꯇꯧꯁꯜꯂꯤ ꯍꯥꯏꯗꯨꯅꯤ ꯏꯇꯥ ꯍꯣꯏꯒꯤꯗꯤ ꯀꯃꯥꯏ ꯀꯃꯥꯏꯅ ꯇꯧꯔꯤꯕ
ꯑꯣ ꯑꯩꯈꯣꯏꯁꯨ ꯏꯅꯥꯎꯅꯨꯄꯥꯗꯣ ꯂꯥꯏꯔꯤꯛ ꯇꯝꯃꯤ ꯀꯣꯂꯦꯖ ꯀꯥꯔꯦ ꯃꯥ ꯉꯔꯥꯡ ꯑꯦꯛꯖꯥꯝ ꯊꯥꯏꯌꯦ ꯃꯣꯏꯒꯤ ꯁꯤꯃꯤꯁꯇꯔꯒꯤ ꯑꯗꯣ ꯍꯟꯗꯛ ꯂꯣꯏꯗꯕ ꯑꯣꯏꯔꯝꯅꯤ ꯃꯥꯒꯤꯁꯨ ꯑꯁ ꯄꯩꯁꯥꯁꯦ ꯌꯥꯝ ꯆꯪꯉꯤꯗ ꯏꯅꯥꯎꯅꯨꯄꯥꯒꯤꯅꯦ ꯑꯩꯒꯤꯅꯦ ꯍꯣꯠꯅꯔꯛꯄꯗꯅꯦ ꯏꯃꯥꯅ ꯃꯔꯣꯜ ꯑꯃ ꯑꯩꯉꯣꯟꯗ ꯋꯥꯀꯠꯈꯤꯕꯁꯤꯅ ꯋꯥꯀꯠꯈꯤꯕꯁꯤꯅ ꯄꯩꯁꯥꯁꯦ ꯊꯣꯛꯇ꯭ꯔꯦ ꯑꯗꯨ ꯇꯧꯗ꯭ꯔꯦꯅ ꯑꯗꯨꯕꯨꯗꯤ ꯇꯥꯟꯅꯕꯝ ꯂꯩꯇꯕ ꯑꯩ ꯅꯠꯇ꯭ꯔꯒꯕꯨꯗꯤ
ꯍꯣꯏ ꯏꯇꯥ ꯍꯟꯇꯛ ꯑꯗꯨꯝ ꯂꯣꯏꯁꯤꯜꯂꯛꯄꯗꯒꯤꯗꯤ ꯏꯇꯥꯁꯨ ꯊꯣꯛ ꯊꯣꯛꯆꯔꯛꯑꯅꯤ ꯏꯅꯥꯎ ꯅꯨꯨꯄꯥꯗ ꯊꯣꯛꯆꯔꯛꯑꯅꯤ ꯑꯗꯨꯝ ꯏꯃꯥꯒꯤ ꯑꯗꯨꯝ ꯃꯦꯟꯈꯠꯄ ꯑꯗꯨꯝ ꯌꯥꯑꯅꯤꯗ
ꯑꯗꯨꯕꯨꯗꯤ ꯑꯗꯨꯃꯥꯏꯅ ꯑꯗꯨꯃꯥꯏꯅ ꯈꯟꯗꯣꯛ ꯇꯥꯑꯅꯤ ꯑꯗꯨꯕꯨꯗꯤ ꯄꯣꯛꯆꯔꯛꯑꯅꯤꯅꯦ ꯈꯪꯗꯦꯅꯦ ꯑꯩꯈꯣꯏꯒꯤ ꯁ꯭ꯋꯥꯏꯁꯤꯅ ꯑꯃꯨꯛ ꯀꯩꯗꯧꯔꯕꯅꯣ ꯃꯩꯒ ꯌꯥꯗ꯭ꯔꯒꯅ ꯃꯩ ꯑꯃꯨꯛ ꯄꯨꯊꯣꯛꯈ꯭ꯔꯦ ꯇꯧꯔꯤꯁꯦ ꯃꯩ ꯂꯥꯛꯄ꯭ꯔꯣ ꯅꯣꯏꯒꯤꯗꯤ
ꯂꯥꯛꯑꯦ ꯂꯥꯛꯑꯦ ꯑꯩꯈꯣꯏꯒꯤꯗꯤ ꯑꯩꯈꯣꯏ ꯌꯥꯇꯪꯕ ꯈꯨꯗꯤꯡꯒꯤꯅꯦ ꯑꯗꯨꯝ ꯍꯦꯛꯇ ꯃꯨꯠꯀꯅꯤ ꯍꯧꯖꯤꯛꯄꯨꯗꯤ ꯑꯗꯨꯝ ꯂꯥꯛꯑꯦꯀꯣ ꯉꯔꯥꯡꯒ ꯅꯍꯥꯟꯒꯗꯤ ꯌꯥꯝ ꯅꯨꯡꯉꯥꯏꯇꯦ ꯃꯩ
ꯑꯗꯨꯕꯨꯗꯤ ꯍꯧꯖꯤꯛꯁꯦ ꯅꯣꯡꯖꯨ ꯊꯥ ꯃꯇꯝꯅꯤꯅ ꯅꯣꯡꯖꯨ ꯅꯣꯡꯁꯤꯡ ꯆꯨꯕꯅꯤꯅ ꯃꯩ ꯀꯩꯀꯩꯁꯦ ꯅꯨꯡꯉꯥꯏꯕ ꯋꯥꯠꯂꯦ ꯑꯗꯨꯕꯨꯗꯤ
ꯑ ꯏꯀꯥꯏꯔꯣꯝꯗꯗꯤ ꯅꯣꯡ ꯇꯨꯕ꯭ꯔꯥ
ꯉꯁꯥꯏ ꯈꯔ ꯆꯨꯔꯝꯃꯦ ꯍꯧꯖꯤꯛꯄꯨꯗꯤ ꯅꯣꯡ ꯆꯨꯗ꯭ꯔꯦ ꯍꯥꯏꯗꯤ ꯉꯁꯥꯏꯕꯨꯗꯤ ꯅꯣꯡ ꯈꯔ ꯆꯨꯕ ꯍꯥꯏꯁꯦ ꯑꯌꯨꯛ ꯑꯌꯨꯛꯇ ꯅꯣꯡ ꯃꯪꯉꯦꯗ ꯅꯨꯡꯊꯤꯟꯗꯤ ꯆꯨꯔꯝꯃꯦꯕ ꯑꯗꯣ ꯍꯧꯖꯤꯛꯄꯨꯗꯤ ꯅꯣꯡ ꯆꯨꯗ꯭ꯔꯦ ꯑꯗꯨ ꯅꯣꯏꯒꯤ ꯅꯨꯃꯤ ꯊꯥ ꯊꯣꯛꯇꯦ ꯍꯥꯏꯗꯣ ꯅꯣꯡ ꯆꯨꯈꯤꯕꯒꯤ ꯑꯣꯏꯔꯝꯕꯁꯨ ꯌꯥꯏ ꯑꯗꯨꯃꯥꯏꯅ
ꯎꯝ ꯊꯋꯥꯟꯃꯤꯆꯥꯛꯄꯨꯗꯤ ꯏꯇꯥ ꯁꯦꯡꯉꯕꯅꯦꯕꯀꯣ ꯊꯣꯛꯇꯤ ꯊꯣꯛꯇꯤ ꯊꯣꯛꯂꯛꯑꯒ ꯀꯥꯈꯠꯄ ꯌꯧꯔꯛꯇꯕꯗꯣ ꯏꯇꯥ ꯑꯣꯏꯔꯣꯝꯅ ꯍꯥꯟꯅ ꯏꯀꯣꯛ ꯀꯣꯛꯄꯒꯤ ꯎꯔꯝꯒꯅꯦꯕ ꯑꯩꯈꯣꯏꯅ ꯆꯤꯡ ꯀꯩꯀꯥ ꯃꯌꯥꯝ ꯈꯟꯖꯤꯜꯂ ꯂꯩꯕꯗꯣ ꯑꯗꯨꯅ ꯎꯗꯕꯒꯤꯅꯦꯕ ꯃꯉꯥꯜꯗꯤ ꯈꯔ ꯈꯔ ꯄꯨꯔꯛꯑꯕꯀꯣ ꯍꯪꯒꯥꯞ ꯄꯥꯝ ꯃꯆꯨꯅ ꯄꯨꯣꯔꯛꯑꯗꯤ ꯊꯛꯇꯣꯔꯛꯇ꯭ꯔꯤꯕ ꯀꯥꯎꯈꯠꯂꯛꯇ꯭ꯔꯤ ꯑꯗꯨꯅꯗꯤ
ꯑꯣ ꯑꯗꯨꯃꯥꯏꯅ ꯇꯧꯔꯁꯦ ꯑꯗꯨꯒꯅꯦ ꯅꯣꯡꯃ ꯐꯖꯅ ꯍꯥꯏꯗꯤ ꯑꯩꯈꯣꯏ ꯄꯨꯂꯞꯇꯣ ꯋꯥꯔꯤ ꯁꯥꯟꯅꯔꯒ ꯑꯥ ꯆꯥꯛ ꯆꯥꯔꯥ ꯑꯗꯨꯃꯥꯏꯅ ꯆꯥꯃꯤꯟꯅꯔꯁꯦ ꯑꯗꯨꯗ ꯐꯖꯅ ꯄꯨꯟꯅ ꯊꯦꯡꯅꯕ ꯍꯥꯏꯗꯨꯅꯤ ꯏꯇꯥ ꯊꯦꯡꯅꯗꯕꯁꯨ ꯀꯨꯏꯔꯝꯃꯤꯅ
ꯍꯣ ꯍꯣꯏ ꯐꯔꯦ ꯐꯔꯦ ꯏꯇꯥ ꯑꯗꯨꯗꯤ ꯅꯪꯁꯨ ꯊꯝꯖꯔꯣ ꯑꯗꯨꯃꯥꯏꯅ ꯄꯨꯜꯂꯖꯦ ꯑꯗꯨꯃꯥꯏ ꯉꯥꯡꯅꯔꯒ ꯍꯥꯏꯅꯔꯖꯦ ꯑꯗꯨꯝ ꯑꯃꯨꯛ ꯇꯧꯔꯛꯀꯦ
ꯊꯝꯃꯣ ꯊꯝꯃꯣ ꯑꯗꯨꯗꯤ
ꯍꯣꯏ ꯍꯣꯏ ꯊꯝꯃꯦ ꯊꯝꯃꯦ